ꯑ
ꯍꯜꯂꯣ ꯑꯣ ꯍꯜꯂꯣ ꯇꯥꯕ꯭ꯔꯕ꯭ꯔꯣꯗ
ꯍꯜꯂꯣ
ꯍꯥꯎ ꯀꯥꯏ ꯇꯥꯏ ꯑꯥ ꯇꯥꯏꯌꯦ ꯁꯦꯡꯅ ꯇꯥꯏ ꯑꯣ ꯑꯩꯗꯤ ꯁꯦꯡꯅ ꯇꯥꯏꯌꯦ
ꯑꯩꯅ ꯉꯥꯡꯕꯗꯤ ꯐꯖꯅ ꯇꯥꯕ꯭ꯔꯣ
ꯎꯝ ꯐꯖꯅ ꯇꯥꯏꯌꯦ
ꯎꯝ ꯅꯪ ꯃꯗꯨ ꯌꯥꯝ ꯄꯤꯛꯅ ꯇꯥꯒꯨꯝ ꯇꯧꯏꯤ ꯀꯩꯝꯇ ꯇꯥꯗꯕ ꯃꯥꯟꯅꯔꯦ ꯈꯤꯇꯪ ꯏꯁꯄꯤꯀꯔ ꯃꯅꯥꯛꯇ ꯅꯛꯁꯜꯂꯨꯅꯦ
ꯍꯣꯏ ꯍꯣꯏ ꯎꯝ ꯍꯜꯂꯣ
ꯎ
ꯍꯜꯂꯣ ꯎꯝ ꯑꯩꯗꯤ ꯁꯦꯡꯉ ꯇꯥꯏꯌꯦ ꯑꯗꯣ ꯕ꯭ꯔꯗꯔꯒꯤ ꯁꯦꯡꯗꯦ ꯍꯥꯏꯕꯗꯨꯅ
ꯑ
ꯑꯣ ꯍꯥꯏꯁꯦ ꯍꯧꯖꯤꯛ ꯆꯥꯛ ꯆꯥꯕ ꯂꯣꯏꯔꯒ ꯑꯗꯨꯝ ꯊꯕꯛꯁꯨ ꯂꯣꯏꯁꯤꯜꯂꯑꯦ ꯑꯗꯨꯒꯤ
ꯑꯣ ꯀꯩꯇꯪ ꯆꯥꯔꯕ
ꯉꯁꯤꯁꯦ ꯀꯥꯡꯉꯧ ꯑꯃ ꯏꯔꯣꯟ ꯑꯃ ꯑꯗꯨꯒ ꯌꯦꯔꯨꯝ ꯉꯧꯕꯒ ꯕ꯭ꯔꯗꯔꯗꯦ
ꯎꯝ ꯃꯊꯦꯜ ꯌꯥꯝ ꯌꯥꯝꯃꯤꯅꯤ ꯑꯗꯨꯗ
ꯌꯥꯝꯃꯦ ꯁꯥ ꯆꯥꯗꯕꯒꯤ
ꯁꯥ ꯁꯥꯕꯗꯤ ꯂꯩ ꯉꯄꯣꯠꯇꯦꯕ
ꯁꯥ ꯆꯥꯕ ꯐꯪꯗꯕꯒꯤ ꯑꯔꯩ ꯑꯔꯩꯕ ꯁꯦꯝꯃꯕꯅꯤ ꯉꯁꯤꯗꯤ
ꯑꯩꯈꯣꯏꯁꯨ ꯆꯥꯗ꯭ꯔꯤ ꯊꯣꯡꯕꯗꯤ ꯊꯣꯡꯉꯦ ꯑꯩꯈꯣꯏꯅ ꯑꯃꯨꯛ ꯏꯔꯣꯜꯂꯦ ꯑꯗꯨꯒ ꯀꯥꯡꯒꯧ ꯑꯃꯒ ꯇꯧꯔꯦ ꯑꯗꯣ ꯁꯤꯁꯇꯔꯅ ꯄꯥꯝꯕ ꯑꯩꯈꯣꯏꯒꯤ ꯌꯦꯟꯁꯥꯡ ꯂꯩ
ꯆꯥꯡ ꯎꯝ
ꯑꯩꯈꯣꯏꯒꯤ ꯏꯟꯁꯥꯡꯗ ꯈ꯭ꯋꯥꯏꯗꯒꯤ ꯑ ꯄꯄꯥꯝꯕꯁꯦ ꯁꯥꯗ ꯑꯣꯏꯔꯁꯨ ꯑꯗꯨꯗꯒꯤꯗꯤ ꯑꯦꯟꯖꯥꯡ ꯅꯥꯄꯤꯗ ꯑꯣꯏꯔꯁꯨ ꯀꯔꯝꯕꯅꯄꯥꯝ ꯄꯥꯝꯒꯦ
ꯁꯥꯕꯨꯗꯤꯅꯦ ꯂꯣꯏ ꯑꯗꯨꯝ ꯆꯥꯏꯌꯦꯕꯀꯣ ꯁꯤꯅ ꯍꯦꯜꯂꯦ ꯁꯤꯅ ꯁꯤꯅ ꯋꯥꯠꯂꯦ ꯍꯥꯏꯕꯗꯤ ꯅ ꯅꯠꯇꯦꯕꯀꯣ ꯁꯥꯕꯨꯗꯤ ꯑꯗꯨꯝ ꯂꯣꯏ ꯍꯥꯎꯋꯦꯗꯅ ꯁꯥꯗꯦ ꯑꯗꯣ ꯑꯩꯅ ꯄꯥꯝꯕꯁꯦ ꯑꯩꯗꯤ ꯑꯃꯄꯥꯟ ꯏꯔꯣꯟꯕꯗꯣ
ꯎꯝ ꯑꯩꯍꯣꯏꯅꯦ ꯄꯥꯅꯤꯔꯣꯝꯕ ꯑꯗꯨꯗꯤ ꯄꯥꯅꯤꯔꯣꯝꯕ ꯄꯥꯝꯕ ꯇꯥꯔꯒꯗꯤ ꯇꯤ ꯑꯩꯈꯣꯏꯒꯤ ꯕꯦꯂꯦꯟꯗ꯭ꯔꯤ ꯏꯔꯣꯝꯕꯗꯤ ꯄꯥꯝꯃꯝꯗꯧ ꯃꯥꯜꯂꯦ ꯄꯥꯝꯗꯕ꯭ꯔꯥ
ꯄꯥꯝꯃꯦ ꯑꯗꯨꯝ ꯏꯔꯣꯟꯕꯒꯤ ꯑꯥꯏꯇꯦꯝꯁꯤꯡ ꯂꯣꯏ ꯄꯥꯝꯃꯦ ꯑꯩ
ꯑꯣ ꯁꯥꯗꯅ ꯀꯦ ꯀꯩ ꯄꯥꯝꯕ
ꯁꯥꯗꯤ ꯑꯗꯨꯝ ꯇꯣꯛꯁꯥꯒꯨꯝꯕ ꯉꯥꯅꯨꯒꯨꯝꯕ ꯍꯥꯎꯕꯁꯤꯡꯗꯣ ꯂꯣꯏ ꯄꯥꯝꯃꯦ
ꯀꯩꯒꯤ ꯈꯔꯗꯤ ꯆꯥꯗꯕꯁꯨ ꯂꯩꯗꯅꯀꯣ ꯍꯥꯏꯗꯤ ꯁꯥ ꯍꯥꯏꯔꯒ ꯑꯩꯈꯣꯏꯒꯤ ꯌꯦꯟ ꯈꯇꯪꯁꯨ ꯆꯥꯕ ꯑꯇꯣꯞꯄ ꯑꯄꯅ ꯆꯥꯗꯕ ꯂꯩꯗꯅ ꯑꯗꯣ ꯚꯥꯏꯗꯤ ꯂꯣꯡ ꯆꯥꯕ꯭ꯔꯥ ꯀꯃꯥꯏꯅ ꯇꯧꯋ
ꯑꯧ ꯑꯩꯗꯤ ꯂꯣꯏ ꯆꯥꯏꯗ ꯆꯥꯗꯦ ꯍꯥꯏꯕ ꯆꯥꯏꯗ ꯑꯗꯨꯝ ꯁꯥ ꯌꯦꯟ ꯁꯥ ꯌꯦꯟ ꯉꯥꯅꯨ ꯑꯣꯛ ꯁꯟ ꯑꯗꯨꯝ ꯃꯤꯅ ꯆꯥꯅꯕꯗ ꯑꯗꯨꯝ ꯆꯥꯏꯗ
ꯃꯤꯗ
ꯍ ꯆꯔꯦ ꯑꯗꯣ ꯍꯛ ꯃꯁꯤ ꯆꯥꯏ ꯆꯥꯗꯦ ꯍꯥꯏꯕꯗꯤ ꯇꯧꯗꯦꯗ ꯑꯩꯗꯤ
ꯑꯩ ꯇ ꯑꯗꯨꯅ ꯑꯗꯨꯒ ꯀꯩꯅꯣꯗꯤ ꯍꯧꯖꯤꯛ ꯅꯣꯡ ꯆꯨꯕ꯭ꯔꯣ ꯀꯃꯥꯏꯅ ꯇꯧꯒꯦ
ꯍꯧꯖꯤꯛꯇꯤ ꯆꯨꯗꯦ ꯉꯁꯥꯏ ꯅꯨꯡꯊꯤꯜ ꯋꯥꯏꯔꯝꯗꯣ ꯈꯔ ꯆꯨꯔꯝꯕꯅꯦꯕꯀꯣ ꯑꯗꯣ ꯍꯧꯖꯤꯛꯇꯤ ꯑꯗꯨꯝ ꯅꯨꯡꯁꯤꯠ ꯑꯏꯪꯕ ꯈꯔ ꯂꯥꯛꯑꯦ ꯍꯣꯔꯦꯟ ꯊꯦꯡꯉꯒ ꯑꯗꯨꯝ ꯆꯨꯕꯤꯔꯗꯤ ꯈꯪꯗꯦ
ꯎꯝ ꯁꯤꯗꯗꯤ ꯑꯌꯨꯛ ꯅꯨꯡꯊꯤꯟꯗꯤ ꯑꯃꯨꯛ ꯅꯨꯡꯁꯥꯁꯦ ꯌꯥꯝ ꯁꯥꯏꯌꯦꯕꯀꯣ
ꯎꯝ
ꯑꯗꯨꯒ ꯅꯨꯡꯗꯥꯡꯒꯤ ꯃꯇꯝꯁꯤꯗꯅ ꯑꯃꯨꯛ ꯅꯣꯡꯒꯤ ꯑꯗꯨꯝ ꯇꯥꯕ ꯅꯨꯡꯇꯤꯒꯤ
ꯑꯆꯥꯥ
ꯑꯗꯨ ꯑꯃꯔꯣꯝꯗꯕꯨꯗꯤ ꯐꯩ ꯅꯨꯡꯗꯥꯡꯗ ꯅꯣꯡ ꯇꯥꯈꯤꯕ
ꯆꯨꯝꯃꯦ ꯑꯗꯨꯕꯨꯗꯤ ꯑꯗꯣ ꯕ꯭ꯔꯗꯔ ꯑꯩꯈꯣꯏꯅ ꯆꯥꯛ ꯊꯦꯡ ꯊꯦꯡꯉ ꯆꯥꯏꯁꯦ ꯑꯗꯨꯝ ꯃꯍꯧ ꯁꯥꯔꯣ ꯁꯤꯁꯦ
ꯍꯥꯟꯅꯗꯤ ꯃꯍꯧꯁꯥ ꯑꯣꯏꯔꯝꯗꯦꯕ ꯍꯥꯟꯅꯗꯤ ꯑꯌꯨꯛꯀꯤ ꯄꯨꯡ ꯇꯔꯦꯠꯇ ꯆꯥꯛ ꯆꯥꯔꯅꯤ ꯑꯗꯒꯤꯗꯤ ꯅꯨꯡꯗꯥꯡꯒꯤ ꯄꯨꯡ ꯇꯔꯨꯛ ꯇ ꯑꯃꯨꯛ ꯆꯥꯗꯣꯏꯅꯦꯕ ꯍꯧꯖꯤꯛꯇꯤ ꯑꯌꯨꯛꯀꯤ ꯆꯥꯛ ꯆꯥꯕꯁꯦ ꯑꯩꯈꯣꯏ ꯄꯨꯡ ꯑꯅꯤ ꯁꯋꯥꯏꯗ
ꯁ꯭ꯋꯥꯏꯗ ꯆꯥꯔꯦꯕꯗ ꯁꯥꯕꯅꯤꯅ ꯑꯗꯨꯝ ꯆꯥꯛ ꯆꯥꯅꯤꯡꯗꯕꯗꯣ
ꯑꯗꯨꯅ ꯄꯨꯡ ꯑꯅꯤ ꯁ꯭ꯋꯥꯏꯗ ꯆꯥꯔꯦ ꯑꯗꯨꯒ ꯅꯨꯡꯗꯥꯡꯒꯤꯅ ꯄꯨꯡ ꯑꯔꯥꯎꯟ ꯄꯨꯡ ꯃꯥꯄꯟ ꯅꯤꯄꯥꯜ ꯃꯥꯄꯜ ꯁ꯭ꯋꯥꯏꯁꯦ
ꯑꯆꯥ
ꯚꯥꯏ ꯑꯣꯏꯣꯏꯒꯤꯗꯤ ꯑꯗꯨꯝ ꯆꯥꯛ ꯌꯦꯟꯁꯥꯡ ꯊꯣꯡꯕꯕꯨ ꯚꯥꯏꯅ ꯑꯗꯨꯝ ꯇꯧꯔꯦ
ꯇꯧꯔ
ꯑꯩ ꯇꯧꯕꯁꯨ ꯌꯥꯎꯋꯦ ꯏꯃꯥꯅ ꯇꯧꯕꯁꯨ ꯌꯥꯎꯋꯦ ꯑꯗꯨꯝ ꯅꯣꯡꯃ ꯅꯣꯡꯃꯒꯤꯀꯣ ꯑꯁꯪ ꯑꯁꯪꯕ
ꯀꯔꯝꯕꯅ ꯍꯦꯟꯅ ꯍꯥꯎꯕ ꯃꯥꯜꯂꯤ ꯁꯣꯝꯅ ꯇꯧꯕꯅ ꯍꯦꯟꯅ ꯍꯥꯎꯕ ꯃꯥꯟꯕ꯭ꯔꯥ ꯅꯠꯇ꯭ꯔꯒ ꯏꯃꯥꯅ ꯇꯧꯕꯅ ꯍꯦꯟꯅ ꯍꯥꯎꯎ ꯃꯥꯟꯕ
ꯏꯃꯥꯅ ꯇꯍꯧꯕꯗꯤ ꯑꯗꯨꯝ ꯍꯥꯎꯔꯦꯅꯦ ꯅꯨꯡꯁꯤꯅ ꯁꯦꯝꯕꯅꯤꯅ
ꯎꯝ ꯍꯣꯏ ꯑꯗꯨꯕꯨꯗꯤ ꯑꯇꯣꯞꯄꯅ ꯊꯣꯡꯕꯗꯒꯤ ꯏꯃꯥꯟ ꯊꯣꯡꯕꯅ ꯍꯦꯟꯅ ꯍꯥꯎꯋꯦ ꯍꯥꯏꯅꯦꯕ ꯅꯠꯇ꯭ꯔꯥ
ꯑꯗꯨꯅꯦ
ꯑꯗꯣ ꯑꯩꯈꯣꯏ ꯐꯦꯁꯇꯤꯚꯦꯜꯁꯤ ꯀꯔꯝ ꯀꯔꯝꯕ ꯌꯥꯎꯒꯦ ꯀꯔꯝ ꯀꯔꯝꯕꯅ ꯍꯦꯟꯅ ꯄꯥꯝꯒꯦ
ꯐꯝꯒꯦ
ꯎꯝ
ꯑꯩꯕꯨꯗꯤ ꯑꯩꯗꯤ ꯈ꯭ꯔꯤꯁꯇꯟꯅꯦꯕꯀꯣ ꯑꯗꯨ ꯑꯣꯏꯕꯅꯤꯅ ꯑꯗꯨꯝ ꯑꯩ ꯑꯗꯨꯝ ꯈ꯭ꯔꯤꯁꯃꯥꯁꯄꯣ ꯈ꯭ꯔꯤꯁꯃꯥꯁꯇ ꯑꯗꯨꯝ ꯐꯣꯀꯁ ꯇꯧꯔꯦ
ꯎꯝ ꯈ꯭ꯔꯤꯁꯃꯥꯁꯁꯦ ꯑꯩꯈꯣꯏ ꯁꯨꯝ ꯑꯩꯈꯣꯏꯅ ꯑꯃꯨꯛ ꯍꯥꯏꯗꯤ ꯌꯥꯝꯅ ꯀꯟꯅ ꯈꯪꯕ ꯑꯣꯏꯗꯦꯕꯀꯣ ꯑꯗꯨꯅ ꯈ꯭ꯔꯤꯁꯃꯥꯁꯁꯦ ꯅꯨꯃꯤꯠ ꯀꯌꯥꯅꯤꯃꯨꯛꯀ ꯄꯥꯡꯊꯣꯛꯀꯦ ꯑꯗꯨꯒ ꯂꯩꯇꯅ ꯑꯩꯈꯣꯏꯅ ꯈꯪꯕꯗꯗꯤ ꯑꯩꯈꯣꯏ ꯈ꯭ꯔꯤꯁꯃꯥꯁꯁꯤꯦ ꯌꯥꯎꯕꯨꯗꯤ ꯌꯥꯎꯔꯦ ꯑꯗꯨ ꯅꯣꯡꯃꯇꯪꯒ ꯌꯥꯎꯔꯨꯕꯒꯨꯝꯕ
ꯑꯨꯝꯄ ꯑꯩꯈꯣꯏꯒꯤ ꯈ꯭ꯔꯤꯁꯃꯥꯁꯀꯤ ꯑꯣꯏꯅ ꯐꯨꯜ ꯐꯪꯁꯟ ꯄꯥꯡꯊꯣꯛꯄꯁꯦ
ꯑꯗꯨꯝ ꯅꯨꯃꯤꯠ ꯀꯌꯥꯅꯤꯃꯨꯛꯗꯤ ꯑꯗꯨꯝ ꯄꯥꯡꯊꯣꯛꯅꯕ ꯌꯥꯎꯒꯦ
ꯑꯁꯤꯁꯦ ꯈꯨꯟ ꯈꯨꯟꯒꯤ ꯃꯈ ꯃꯈꯥ ꯄꯣꯜꯂꯦ ꯍꯥꯏꯇꯥꯔꯦ ꯍꯥꯏꯕꯗꯤ ꯆꯤꯡꯗ ꯇꯧꯕꯒ ꯆꯤꯡꯗ ꯇꯧꯕ ꯅꯨꯃꯤꯠꯇꯨ ꯍꯣꯏ ꯑꯍꯧꯕꯒ ꯑꯔꯣꯏꯕꯕꯨꯗꯤ ꯈꯔ ꯈꯔ ꯃꯥꯟꯅꯕꯁꯨ ꯌꯥꯎꯋꯦꯕꯀꯣ ꯑꯗꯣ ꯑꯌꯥꯝꯕꯗꯤ ꯆꯤꯡꯗ ꯇꯧꯕꯒ ꯇꯝꯗ ꯇꯧꯕꯒ ꯈꯔ ꯈꯦꯠꯅꯩꯑꯕ ꯍꯧꯕꯕꯨꯗꯤ ꯑꯗꯨꯝ ꯀꯝꯄꯜꯁꯔꯤ ꯇ꯭ꯋꯦꯟꯇꯤ ꯐꯣꯔ ꯇ꯭ꯋꯦꯟꯇꯤ ꯐꯣꯔ ꯑꯌꯨꯛ ꯇ꯭ꯋꯦꯟꯇꯤ ꯐꯣꯔ ꯅꯨꯡꯗꯥꯡ ꯑꯗꯨꯝ ꯍꯧꯔꯅꯦꯕꯀꯣ ꯑꯗꯣ ꯃꯌꯥꯝ ꯑꯣꯏꯅ ꯀꯃꯟ ꯑꯣꯏꯅ ꯂꯣꯏꯕꯁꯤꯅ ꯇ꯭ꯋꯦꯟꯇꯤ ꯁꯤꯛꯁ ꯅꯨꯡꯗꯥꯡꯗ ꯂꯣꯏꯗꯣꯏꯕ ꯑꯗꯣ ꯑꯌꯥꯝꯕꯗꯤ ꯆꯤꯡꯔꯣꯝꯗꯗꯤ ꯇ꯭ꯋꯦꯟꯇꯤ ꯁꯕꯦꯟ ꯇ꯭ꯋꯦꯟꯇꯤ ꯑꯩꯠ ꯑꯗꯨꯝ ꯗꯦꯠ ꯋꯥꯟ ꯗꯦꯠ ꯇꯨ ꯅ꯭ꯌꯨ ꯌꯔꯒ ꯄꯨꯜꯂꯒ ꯑꯗꯨꯝ ꯃꯔꯤ ꯃꯔꯤ ꯇꯧꯊꯕꯤꯗꯣ ꯑꯗꯨꯝ ꯇꯧꯕꯁꯨ ꯌꯥꯎꯋꯦꯕꯀꯣ ꯑꯗꯣ ꯑꯩꯈꯣꯏ ꯔꯣꯝꯗꯗꯤ ꯑꯗꯨꯝ ꯇ꯭ꯋꯦꯟꯇꯤ ꯐꯣꯔꯗ ꯍꯧꯔꯅꯤ ꯋꯦꯜꯀꯝ ꯁꯔꯚꯤꯁ ꯇꯧꯔꯅꯤ ꯑꯗꯨꯒ ꯇ꯭ꯋꯦꯟꯇꯤ ꯐꯥꯏꯞꯇꯗꯤ ꯃꯦꯟ ꯗꯦ ꯑꯗꯨꯝ ꯁꯦꯂꯦꯕ꯭ꯔꯦꯠ ꯇꯧꯔꯦ ꯑꯗꯨꯒ ꯇ꯭ꯋꯦꯟꯇꯤ ꯁꯤꯛꯁꯇꯗꯤ ꯑꯉꯥꯡꯁꯤꯡꯒꯤ ꯅꯨꯡꯉꯥꯏꯅꯕ ꯁ꯭ꯄꯣꯔꯠꯁ ꯀꯨꯝꯕ ꯈꯪꯗꯦ ꯈꯔ ꯑꯗꯨꯝ ꯃꯇꯝ ꯃꯇꯝꯒꯤ ꯆꯨꯅꯕꯗꯣ ꯑꯉꯥꯡꯁꯤꯡꯒꯤꯁꯨ ꯑꯗꯨꯝ ꯇꯧꯕ ꯎꯤꯔꯒ ꯑꯗꯨꯝ ꯇ꯭ꯋꯦꯟꯇꯤ ꯁꯤꯛꯁ ꯅꯨꯡꯗꯥꯡ ꯀꯨꯝꯕꯥꯔꯣ ꯑꯃ ꯑꯗꯨꯝ ꯂꯣꯏꯁꯤꯜꯂꯦ ꯑꯗꯨꯗ ꯑꯗꯨ ꯂꯣꯏꯔꯒꯗꯤ ꯑꯃꯨꯛ ꯊꯥꯔꯇꯤ ꯐꯥꯔꯁ ꯎꯝ ꯊꯥꯔꯇꯤ ꯐꯥꯔꯁ ꯅꯨꯡꯗꯥꯡꯗꯒꯤꯅ ꯗꯦꯠ ꯋꯥꯟ ꯑꯗꯨꯝ ꯅ꯭ꯌꯨ ꯌꯔ ꯑꯃꯨꯛ ꯋꯦꯜꯀꯝ ꯇꯧꯕꯩꯗꯣ ꯑꯗꯨꯗꯤ ꯃꯌꯥꯝ ꯑꯃꯨꯛ ꯇꯧꯅꯔꯦꯗꯅꯀꯣ ꯑꯗꯨꯝ ꯇꯧꯋꯦ ꯑꯩꯈꯣꯏꯗꯤ
ꯑꯗꯨꯒ ꯑꯩꯈꯣꯏꯒꯤ ꯇ꯭ꯋꯦꯟꯇꯤ ꯐꯣꯔꯗꯒꯤ ꯇꯧꯔꯦ ꯍꯥꯏꯌꯦꯕꯀꯣ ꯑꯗꯨꯒ ꯇ꯭ꯋꯦꯟ ꯁꯤꯛꯁ ꯐꯥꯎ ꯇꯧꯕꯁꯤꯗ ꯑꯩꯈꯣꯏꯒꯤ ꯐꯦꯃꯤꯂꯤꯗꯪꯒ ꯄꯨꯟꯕ꯭ꯔꯥ ꯅꯠꯇ꯭ꯔꯒ ꯑꯩꯈꯣꯏꯒꯤ ꯅꯨꯃꯤꯠ ꯈꯨꯗꯤꯡꯃꯛ ꯑꯩꯈꯣꯏ ꯈꯨꯜ ꯄꯨꯝꯅꯃꯛ ꯑꯗꯨꯝ ꯄꯨꯟꯃꯤꯕ꯭ꯔꯥ ꯀꯃꯥꯏꯅ ꯇꯧꯋꯦ
ꯎꯝ ꯑꯗꯨꯝ ꯑꯁꯤꯁꯦ ꯇ꯭ꯋꯦꯟꯇꯤ ꯐꯣꯔ ꯍꯧꯔꯒꯅꯦ ꯑꯗꯨꯝ ꯑꯩꯈꯣꯏ ꯀꯃꯥꯏ ꯍꯥꯏꯗꯅꯣ ꯑꯩꯈꯣꯏ ꯑ ꯂꯅꯥꯏꯒꯤ ꯈꯈꯤꯇꯪ ꯀꯃꯥꯏ ꯍꯥꯏꯗꯣꯏꯅꯣ ꯁꯤꯡꯒꯜ ꯁꯤꯡꯒꯜ ꯈꯤꯇꯪ ꯁꯦꯂꯦꯕ꯭ꯔꯦꯠ ꯇꯧꯕꯗꯣ ꯑꯣꯏꯗꯦꯕꯀꯣ ꯑꯗꯨꯝ ꯇ꯭ꯋꯦꯟꯇꯤ ꯐꯣꯔ ꯅꯨꯡꯗꯥꯡꯗꯩꯗꯤ ꯋꯦꯜꯀꯝ ꯁꯔꯚꯤꯁꯁ ꯂꯩꯔꯗꯤ ꯃꯤ ꯄꯨꯝꯅꯃꯛ ꯑꯦꯞꯁꯦꯟ ꯑꯣꯏꯕ ꯌꯥꯗꯦ ꯆꯔꯆꯇ ꯂꯥꯛꯑꯅꯤ ꯁꯔꯚꯤꯁ ꯂꯧꯔꯅꯤ ꯑꯗꯨꯒ ꯑꯗꯨꯒ ꯃꯤꯠ ꯅꯥꯏꯠ ꯒꯦꯗꯔꯤꯡ ꯑꯦꯟꯇꯔꯇꯦꯟꯃꯦꯟ ꯄ꯭ꯔꯣꯒ꯭ꯔꯥꯝ ꯍꯥꯏꯕꯗꯤ ꯆꯍꯤ ꯑꯃꯗ ꯑꯃꯛ ꯈꯤꯇꯪ ꯇꯧꯕꯅꯤꯅꯀꯣ ꯄꯩꯁꯥ ꯈꯪꯗꯦ ꯏꯃꯥ ꯏꯕꯦꯟꯁꯤꯡ ꯈꯪꯗꯦ ꯃꯣꯏ ꯑꯍꯩ ꯑꯍꯩꯕꯁꯤꯡꯅ ꯂꯣꯏ ꯎꯠꯊꯣꯛꯅꯔꯒ ꯑꯗꯨꯝ ꯑꯗꯨꯝ ꯀꯃꯨꯅꯤꯇꯤ ꯐꯦꯁꯇꯤꯚꯦꯜꯅꯤꯅꯀꯣ ꯑꯗꯨꯝ ꯂꯣꯏꯅꯃꯛ ꯅꯤꯠꯇꯤ ꯄꯨꯜꯂꯒ ꯑꯗꯨꯝ ꯇꯧꯋꯦ ꯏꯊꯟꯇ ꯑꯗꯨꯗ ꯃꯔꯛ ꯃꯔꯛꯇ ꯗꯨꯝ ꯑꯩꯈꯣꯏꯒꯤ ꯃꯔꯨꯞ ꯃꯄꯥꯡꯒꯨꯝꯕ ꯆꯥꯛꯀꯧꯕꯒꯨꯝꯕ ꯂꯩꯗꯅꯀꯣ ꯑꯗꯨꯗꯗꯤ ꯑꯗꯨꯝ ꯇ꯭ꯋꯦꯟꯇꯤ ꯁꯤꯛꯁꯀꯨꯝꯕꯗ ꯑꯗꯨꯝ ꯀꯧꯅꯔꯛꯑꯦ ꯑꯗꯨꯃꯗꯤ
ꯑꯗꯣ ꯑꯈꯣꯏꯒꯤ ꯚꯥꯏꯅ ꯈ꯭ꯔꯤꯁꯃꯥꯁꯁꯦ ꯁꯦꯂꯦꯕ꯭ꯔꯦꯠ ꯇꯧꯔꯦ ꯑꯇꯣꯞꯄ ꯐꯦꯁꯇꯤꯚꯦꯜꯒꯗꯤ ꯑꯩꯈꯣꯏꯒꯤ ꯌꯥꯎꯔꯨ- ꯕꯒꯗꯤ ꯌꯥꯎꯕ꯭ꯔꯥ ꯅꯠꯇ꯭ꯔꯒꯅ ꯌꯥꯎꯗꯕ꯭ꯔꯥ
ꯑꯩꯈꯣꯏꯁꯦ ꯌꯥꯎꯔꯨꯕ ꯍꯥꯏꯁꯦ ꯑꯩꯈꯣꯏꯁꯦ ꯑꯗꯨꯝ ꯑꯥꯝ ꯈ꯭ꯔꯤꯁꯃꯥꯁ ꯈ꯭ꯔꯤꯁꯇꯦꯟ ꯑꯣꯏꯖꯔꯒꯁꯨ ꯀꯃꯥꯏꯅ ꯍꯥꯏꯗꯣꯏꯅꯣ ꯏꯁꯥꯒꯤ ꯂꯣꯟ ꯍꯥꯏꯕ ꯑꯃꯗꯤ ꯂꯩꯖꯩꯗꯅ ꯑꯗꯨ ꯑꯣꯏꯕꯅꯤꯅ ꯈꯣꯏꯗꯤ ꯔꯣꯡꯃꯩꯗ ꯑꯣꯏꯕꯅꯤꯅ ꯑꯗꯨꯝ ꯒꯥꯟ ꯉꯥꯏꯕꯨꯗꯤ ꯆꯠꯂꯦ ꯑꯗꯨꯒ ꯆꯍꯤꯗ ꯑꯃꯔꯛ ꯂꯨꯏ ꯉꯥꯏꯅꯤꯒꯨꯝꯕ ꯎꯝ ꯇꯧꯕꯁꯨ ꯆꯠꯄꯁꯨ ꯌꯥꯎꯋꯦ ꯑꯗꯨꯝ ꯈꯨꯟ ꯈꯨꯟꯒꯤ ꯃꯈꯥ ꯄꯣꯜꯂꯦꯗ ꯑꯈꯣꯏ ꯈꯨꯟꯒꯤꯗꯤ ꯑꯗꯨ ꯍꯛꯅꯗꯤ ꯂꯩꯇꯦꯕꯀꯣ ꯑꯗ ꯑꯗꯨꯝ ꯃꯅꯤꯄꯨꯔꯒꯤ ꯑꯣꯏꯅꯗꯤ ꯑꯗꯨꯝ ꯒꯥꯟ ꯉꯥꯏꯗꯤ ꯃꯔꯛ ꯃꯔꯛ ꯑꯗꯨꯝ ꯆꯠꯂꯦ
ꯑꯣ ꯑꯗꯨꯒ ꯑꯩꯈꯣꯏ ꯍꯧꯖꯤꯛꯁꯦ ꯚꯥꯏꯁꯦ ꯑꯩꯈꯣꯏ ꯋꯥꯔꯜ ꯀꯞꯀꯤ ꯃꯇꯝꯁꯨ ꯑꯣꯏꯗꯅꯀꯣ
ꯀꯣ ꯎꯝ
ꯈꯣꯏꯒꯤ ꯚꯥꯏꯅ ꯄꯥꯝꯖꯕ ꯐꯨꯠꯕꯣꯜ ꯇꯤꯝꯕꯨ ꯑꯣꯏꯔꯣ ꯅꯠꯇ꯭ꯔꯒꯅ ꯈꯣꯏꯒꯤ ꯁꯥꯟꯅꯕ ꯃꯤꯕꯨ ꯑꯣꯏꯔꯣ ꯂꯩꯕ꯭ꯔꯥ ꯅꯠꯇ꯭ꯔꯒ ꯕꯣꯜ ꯌꯦꯡꯕ꯭ꯔꯥ ꯀꯃꯥꯏꯅ ꯇꯧꯋꯦ
ꯑꯩ ꯕꯣꯜ ꯁꯨꯛ ꯌꯦꯡ ꯌꯦꯡꯗꯦ
ꯕꯣꯜ ꯌꯦꯡꯗꯦꯕ ꯑꯥ
ꯑꯩꯁꯦ ꯊꯥꯏꯅ ꯑꯉꯥꯡ ꯑꯣꯏꯔꯤꯉꯩꯗ ꯑꯗꯨꯝ ꯑꯉꯥꯡ ꯑꯣꯏꯔꯤ- ꯉꯩꯗꯗꯤ ꯑꯗꯨꯝ ꯌꯦꯡꯉꯝꯃꯦ ꯇꯨ ꯊꯥꯎꯖꯟ ꯇꯦꯟꯒꯨꯝꯕꯗꯗꯤ ꯍꯥꯏꯕꯗꯤ ꯈꯨꯟꯗ ꯀꯥꯁꯦ ꯇꯤꯚꯤꯒ ꯊꯥꯡꯗꯣꯛꯑꯒ ꯖꯦꯅꯦꯔꯦꯇꯔꯒ ꯑꯣꯟ ꯇꯧꯔꯒ ꯈꯨꯟ ꯃꯌꯥꯝ ꯌꯦꯡꯉꯝꯃꯦꯗꯅ ꯑꯗꯨ ꯃꯠ- ꯇꯝꯗꯤ ꯅꯨꯡꯉꯥꯏꯑꯦꯕ ꯑꯗꯣ ꯍꯧꯖꯤꯛꯇꯤ ꯃꯁꯥ ꯃꯊꯟ ꯃꯊꯟꯗꯒꯤ ꯇꯤꯚꯤ ꯑꯆꯧ ꯑꯆꯧꯕ ꯂꯩꯅꯔꯕꯅꯤꯅ ꯍꯥꯏꯁꯤꯔꯥ ꯈꯔ ꯊꯥꯏꯅꯒꯗꯤ ꯃꯥꯟꯅꯔꯛꯇ꯭ꯔꯦꯗꯅ
ꯍꯣꯏ ꯍꯣꯏ ꯍꯥꯏꯗꯤ ꯑꯈꯣꯏꯒꯤ ꯌꯨꯝꯗꯕꯨ ꯑꯣꯏꯔꯁꯨ ꯄꯨꯂꯞ ꯌꯦꯡꯃꯤꯟꯅꯕꯗꯨ ꯑꯣꯏꯗ꯭ꯔꯦꯕ ꯍꯥꯏꯗꯤ ꯏꯁꯥꯒꯤ ꯐꯣꯟ ꯂꯩꯅꯔꯛꯑꯕꯅꯤꯅ ꯑꯈꯣꯏ ꯋꯥꯏ ꯐꯥꯏꯁꯨ ꯂꯩꯅꯔꯝꯅ ꯃꯁꯥ ꯃꯁꯥꯒꯤ ꯀꯥꯗ ꯑꯗꯨꯝ ꯌꯦꯡꯅꯕꯒꯤ ꯃꯑꯣꯡꯗ ꯂꯥꯛꯑꯦꯗꯅ ꯍꯧꯖꯤꯛꯇꯤ ꯑꯃꯨꯛ
ꯎꯝ ꯎꯝ ꯆꯨꯝꯃꯦ ꯑꯗꯣ ꯍꯟꯗꯛꯇꯤ ꯑꯣꯄꯅꯤꯡ ꯐꯥꯎꯕ ꯑꯩ ꯌꯦꯡꯗ꯭ꯔꯦ
ꯎꯝ ꯑꯗꯣ ꯀꯩꯅꯣꯗꯗꯤ ꯐꯥꯏꯅꯦꯜꯗꯨꯁꯨ ꯌꯦꯡꯉꯔꯣꯏ ꯍꯥꯏꯅ ꯂꯦꯞꯄꯕꯣ
ꯐꯥꯏꯅꯦꯜꯁꯦ ꯈꯪꯗꯦꯅꯦ ꯑꯗꯨꯝ ꯃꯇꯝꯒꯤ ꯃꯇꯨꯡ ꯏꯜꯂꯤ ꯑꯩꯁꯨ ꯑꯗꯨꯝ ꯌꯦꯡꯁꯤꯔꯗꯤ ꯈꯟꯕꯅꯦꯕ ꯀꯣ ꯑꯗꯨꯒ ꯐꯥꯏꯅꯦꯜꯒꯨꯝꯕꯗꯤ ꯌꯦꯡꯒꯦ ꯍꯥꯏꯅꯗꯤ ꯑꯗꯨꯝ ꯃꯔꯛ ꯑꯗꯨꯝ ꯈꯜꯂꯦ ꯑꯗꯨ ꯑꯣꯏꯔꯁꯨ ꯇꯥꯟꯖꯥ ꯆꯥꯗꯕꯒ ꯃꯣꯏꯒꯤ ꯇꯥꯏꯃꯤꯡꯗꯣ ꯃꯔꯛ ꯃꯔꯛꯇ ꯂꯩꯗꯅꯀꯣ ꯊꯦꯡꯕꯅꯤꯅ ꯌꯦꯡꯅꯤꯡꯕ ꯀꯟꯇ꯭ꯔꯤꯒꯨꯝꯕ ꯂꯩ ꯇꯥꯔꯁꯨ ꯍꯌꯦꯡ ꯑꯌꯨꯛ ꯉꯟꯅ ꯍꯧꯒꯠꯇ꯭ꯔꯗꯤ ꯌꯥꯗꯦ ꯍꯥꯏꯕꯒꯨꯝꯕ ꯃꯇꯥꯡ ꯌꯥꯎꯕꯗꯣ ꯑꯗꯨ ꯑꯣꯏꯕ ꯑꯗꯨꯝ ꯁꯔꯦꯟꯗꯔ ꯇꯧꯔꯒ ꯌꯦꯡꯗꯕ
ꯑꯣ ꯑꯗꯨꯒ ꯑꯩꯈꯣꯏꯒꯤ ꯑꯥ ꯍꯥꯏꯕꯤꯌꯣ
ꯎꯝ ꯗꯣ ꯕ꯭ꯔꯥꯗꯗꯤ ꯌꯦꯡꯗꯦ
ꯑꯩ ꯌꯦꯡꯉꯦ ꯑꯗꯣ ꯑꯩꯅ ꯌꯦꯡꯕꯁꯦ ꯑꯃꯨꯛ ꯄꯨꯂꯞ ꯌꯦꯡꯗꯦꯕꯀꯣ ꯍꯥꯏꯗꯤ ꯑꯩꯈꯣꯏꯒꯤ ꯃꯣꯏꯒꯤ ꯕꯣꯜꯒꯤ ꯃꯇꯝꯗꯣ ꯑꯍꯤꯡꯒꯨꯝꯕ ꯑꯗꯨꯗ ꯑꯣꯏꯕꯅꯤꯅꯕ
ꯅꯕ ꯎꯝ ꯑꯩꯅ ꯄꯥꯝꯖꯕ ꯇꯤꯝꯗ ꯑꯥꯔꯖꯦꯟꯇꯤꯅꯥꯁꯦ ꯄꯥꯝꯃꯦꯕꯀꯣ ꯑꯣ
ꯑꯥꯔꯖꯦꯟꯇꯤꯅꯥ ꯁꯥꯟꯅꯕꯒꯨꯝꯕ ꯑꯗꯨꯒꯨꯝꯕꯗꯣ ꯑꯗꯨꯒꯨꯝꯕꯗꯪ ꯌꯦꯡꯉꯦ ꯑꯇꯣꯞꯄꯗꯤ ꯊꯣꯏꯗꯣꯛꯇꯦ ꯌꯦꯡꯗ꯭ꯔꯦ ꯑꯗꯣ ꯀꯩꯅꯣꯒꯨꯝꯕꯗꯤ ꯌꯦꯡꯅꯤ ꯁꯦꯃꯤꯐꯥꯏꯅꯦꯜꯗꯒꯤꯗꯤ ꯂꯣꯡꯎꯝ ꯌꯦꯡꯉꯅꯤ
ꯎꯝ ꯑꯗꯨꯝ ꯏꯟꯇꯔꯦꯁ ꯂꯩꯕ ꯃꯤꯁꯤꯡꯗꯤ ꯌꯥꯝ ꯅꯨꯡꯉꯥꯏꯕ ꯃꯥꯜꯂꯦ ꯍꯥꯏꯕꯗꯤ ꯃꯣꯏꯒꯣ
ꯅꯨꯡꯉꯥꯏꯌꯦ ꯑꯗꯨꯗ ꯍꯥꯏꯗꯤ ꯊꯣꯏꯅ ꯄꯩꯁꯥꯒ ꯊꯥꯅꯗꯅ ꯇꯧꯔꯤꯅꯦꯕꯀꯣ ꯁꯤꯅ ꯉꯝꯒꯗꯧꯕ ꯅꯤꯁꯤꯅ ꯉꯝꯅꯤꯒ ꯍꯥꯏꯅꯔꯒ ꯏꯟꯇꯔꯦꯁ ꯂꯩꯕ ꯃꯤꯗꯕꯨꯗꯤ ꯅꯨꯡꯉꯥꯏ ꯄꯛꯅꯨꯡ ꯅꯨꯡꯉꯥꯏꯕ ꯃꯤꯃꯤ ꯃꯈꯥ
ꯄꯣꯜꯂꯦꯕꯀꯣ ꯍꯣꯏ ꯍꯣꯏ ꯑꯗꯨꯝ
ꯑꯗꯨ ꯚꯥꯏꯗꯤ ꯀꯩꯀꯩ ꯀꯩꯀꯩ ꯊꯕꯛꯀꯨꯝꯕ ꯍꯣꯠꯅꯕꯤ ꯕ꯭ꯔꯣ ꯍꯧꯖꯤꯛꯁꯦ ꯑꯇꯣꯞꯄ ꯀꯩ ꯀꯩ ꯇꯧꯕꯤꯒꯦ
ꯑꯩꯁꯦ ꯊꯥꯏꯅ ꯄꯥꯔꯠ ꯇꯥꯏꯝꯒꯨꯝꯕꯗꯤ ꯇꯧꯔꯝꯕꯅꯦꯕꯀꯣ ꯄꯥꯔꯠ ꯇꯥꯏꯝ ꯇꯧꯔꯝꯃꯒ ꯇꯣꯛꯑꯒ ꯑꯃꯨꯛ ꯍꯟꯗꯛ ꯂꯥꯁ ꯌꯥꯔꯗꯒꯤ ꯍꯧꯔꯒ ꯑꯃꯨꯛ ꯕꯤ ꯑꯦꯠ ꯇꯧꯕ ꯍꯧꯕꯀꯣ ꯑꯩꯁꯦ ꯑꯗꯨ ꯑꯣꯏꯕꯅꯤꯅ
ꯍꯣꯏ ꯑꯩꯈꯣꯏ ꯃꯅꯤꯄꯨꯔꯗ ꯄꯥꯔꯠ ꯇꯥꯏꯝꯁꯦ ꯐꯪꯕꯁꯨ ꯋꯥꯏꯗ
ꯕꯁꯨ ꯋꯥꯏꯗꯀꯣ ꯎꯝ
ꯃꯅꯤꯄꯨꯔꯗ ꯄꯥꯔꯠ ꯇꯥꯏꯝ ꯍꯥꯏꯖꯕ ꯋꯥꯅꯤ ꯑꯗꯨꯝ ꯐꯨꯜ ꯇꯥꯏꯝꯒꯨꯝꯕꯅꯦ ꯑꯃ ꯃꯅꯤꯄꯨꯔꯗ ꯇꯧꯏ ꯊꯕꯛꯁꯤꯡꯁꯤꯗꯤ
ꯑꯗꯨꯕꯨꯗꯤ ꯍꯣꯏ ꯍꯣꯜꯗꯦ ꯍꯣꯜꯗꯦ ꯆꯠꯄꯅꯤꯅ
ꯑꯣ ꯑꯗꯨꯗꯤ ꯚꯥꯏ ꯖꯤ ꯕꯦꯠ ꯇꯧꯔꯤ ꯍꯥꯏꯕꯅꯤꯅ ꯑꯩꯈꯣꯏꯒꯤ ꯑꯣꯖꯥꯒꯨꯝꯕꯒꯤ ꯁꯤꯟꯐꯝꯁꯤ ꯄꯥꯝꯕ꯭ꯔꯥ ꯀꯃꯥꯏꯅ ꯇꯧꯋꯤ
ꯁꯦꯡꯅ ꯍꯥꯏꯕꯤꯌꯨꯔꯥ
ꯍꯥꯥ
ꯌꯥꯝ ꯄꯥꯝꯕꯗꯤ ꯅꯠꯇꯦ ꯎꯄꯥꯏ ꯂꯩ ꯎꯄꯥꯏ ꯂꯩꯇꯕꯒꯤ ꯁꯤꯗ ꯇꯥꯏ ꯍꯥꯏꯕ ꯖꯥꯠꯇꯅꯤ
ꯎꯝ ꯑꯗꯨꯗꯤ ꯌꯨꯝꯗꯒꯨꯝꯕ ꯑꯉꯥꯡꯒꯨꯝꯕ ꯇꯨꯏꯁꯟꯒꯗꯤ ꯇꯧꯕ꯭ꯔꯥ ꯀꯃꯥꯏꯅ ꯇꯧꯋꯦ
ꯎꯝ ꯇꯧꯋꯦ ꯑꯩ ꯂꯥꯁ ꯌꯔ ꯐꯥꯎꯕꯗ ꯑꯗꯨꯝ ꯇꯧꯋꯦꯕꯀꯣ ꯑꯗꯨꯝ ꯍꯣꯏ ꯑꯗꯨꯝ ꯄꯥꯝꯗꯦ ꯍꯥꯏꯔꯁꯨ ꯑꯗꯨꯝ ꯪ ꯁꯤꯟꯐꯝꯗꯣ ꯆꯪꯉꯨꯔꯕꯅꯤꯅ ꯑꯗꯨꯝ ꯏꯟꯇꯔꯦꯁꯄꯨꯗꯤ ꯌꯥꯝ ꯂꯩꯔꯦ ꯑꯦꯕ ꯍꯥꯏꯕꯗꯤ ꯃꯤ ꯑꯅꯧꯕ ꯊꯦꯡꯅꯕ ꯃꯥꯒꯤ ꯇꯝꯕ ꯃꯑꯣꯡ ꯑꯗꯨꯗꯣ ꯑꯩꯒ ꯑꯗꯨꯝ ꯏꯟꯇꯔꯦꯁꯄꯨꯗꯤ ꯂꯩꯔꯛꯑꯦ ꯑꯗꯣ ꯍꯟꯗꯛ ꯆꯍꯤꯁꯦ ꯑꯩꯅ ꯂꯧꯒꯦ ꯍꯥꯏꯅꯗꯤ ꯖꯅꯋꯥꯔꯤꯗꯩ ꯄ꯭ꯂꯥꯟ ꯇꯧꯕ ꯑꯉꯥꯡꯁꯤꯡꯅꯁꯨ ꯑꯗꯨꯝ ꯂꯧꯅꯤꯡꯉꯥꯏꯅ ꯑꯗꯨꯝ ꯑꯣꯐꯔ ꯂꯥꯛꯄꯗꯨꯗ ꯌꯨꯝꯒꯤ ꯑꯆꯤꯟꯕ ꯂꯩꯕꯗꯒꯤꯅ ꯂꯧꯕ ꯅꯪꯗ꯭ꯔꯕ ꯑꯗꯣ ꯑꯉꯥꯡꯁꯤꯡ ꯁꯤꯡꯅ ꯁ꯭ꯀꯨꯜ ꯍꯥꯟꯅ ꯀꯥꯈ꯭ꯔꯕꯅꯤꯅꯀꯣ ꯃꯣꯏꯗꯤ ꯍꯟꯗꯛꯀꯥꯟꯁꯦ ꯃꯩꯇꯩ ꯃꯌꯦꯛꯀꯨꯝꯕ ꯍꯤꯟꯗꯤꯒꯨꯝꯕꯁꯦ ꯌꯥꯝ ꯀꯣꯝꯄꯤꯇꯤꯁꯟ ꯈꯔ ꯀꯜꯂꯦꯗꯅ ꯍꯟꯗꯛ ꯀꯥꯟꯗꯦ ꯑꯗꯨ ꯑꯣꯏꯕꯩ ꯑꯩ ꯅꯪꯍꯧꯗ꯭ꯔꯕ ꯑꯗꯨ ꯃꯇꯝꯗꯨꯗ
ꯎꯝ
ꯑꯗꯨꯝ ꯃꯊꯪ ꯆꯍꯤ ꯑꯗꯨꯝꯃꯨꯛ ꯌꯦꯡ ꯇꯥꯔꯦ
ꯑꯩꯈꯣꯏꯒꯤ ꯑꯥ ꯇ꯭ꯋꯤꯁꯟ